ꯅꯨꯡꯉꯔꯤꯕꯔꯤꯕ꯭ꯔꯣ ꯎ
ꯅꯨꯡꯉꯥꯏꯔꯤꯌꯦ
ꯆ ꯆꯛꯆꯥꯅꯔꯕꯅ ꯏꯗꯤ
ꯑ‌ꯣ ꯑꯣ ꯂꯩꯏꯔꯦ ꯅꯣꯏꯗꯤ
ꯆꯥꯛ ꯆꯗ꯭ꯔꯦ ꯑꯩꯈꯣꯏꯗꯤ ꯋꯥꯠꯂꯤꯗ
ꯑꯣ ꯑꯩ ꯑꯩ ꯑꯥ ꯉꯁꯤꯁꯦ ꯌꯦꯟꯗꯦꯝ ꯆꯝꯐꯨꯠ ꯑꯃꯒ ꯑꯂꯨ ꯀꯥ ꯑꯥ ꯌꯦꯔꯨꯝꯝꯁꯨꯁꯥꯏ
ꯑꯣꯆꯦꯅꯤ ꯌꯥꯃꯤꯅꯦ
ꯅꯣꯏꯗꯤ ꯊꯣꯡꯗ꯭ꯔꯤꯕ꯭ꯔꯣ
ꯋꯥꯠꯂꯤꯗ ꯅꯍꯥꯛ ꯂꯩꯔꯒ ꯊꯣꯡꯅꯤꯅꯪ
ꯑꯣ ꯊꯦꯡ ꯍ꯭ꯔꯦ ꯑꯩ ꯑꯩꯈꯣꯏꯗꯤ ꯈꯨꯟꯅ ꯂꯩꯕꯅꯤꯅꯥ
ꯑꯣ ꯊꯦꯡꯉꯁꯨ ꯀꯥꯏꯗꯅ ꯅꯣꯏꯗꯤ ꯇꯣꯔ ꯃꯅꯤꯀꯣ ꯍꯧꯖꯤ ꯑꯣꯝ ꯀꯔꯤ ꯀꯔꯤ ꯍꯅꯥꯅꯤꯒꯦ
ꯑ ꯀꯔꯤꯁ ꯍꯅꯥꯗꯦ ꯊꯃꯤ ꯑꯣꯗ ꯂꯥꯏꯐꯅꯦ
ꯎ ꯑ ꯑꯃꯗꯨꯗꯤ ꯇꯧꯔꯝꯅꯤꯗ
ꯀꯔꯤꯁꯨ ꯇꯧꯗꯦ ꯑꯗꯨꯝ ꯌꯨꯝꯗ ꯂꯩꯕꯅꯤ
ꯌꯨꯝ ꯄꯥꯗꯕ ꯅꯪꯗꯤ
ꯥꯏꯦ
ꯀꯟꯅ ꯁꯤꯚꯜ ꯅ ꯏꯔꯤ ꯌꯥꯝ ꯄꯤꯅ ꯅ ꯑꯣꯊꯜꯂꯤꯗꯤ
ꯑ ꯅꯣꯏ ꯃꯤ ꯀꯌꯥ ꯂꯩꯕ꯭ꯔꯣ ꯃꯤ ꯌꯥꯝꯌꯥꯝꯕ ꯃꯥꯜꯂꯦꯀꯣ
ꯁꯤꯌꯥꯟ ꯂꯥꯛꯕ꯭ꯔꯣ ꯑꯁ ꯃꯤ ꯇꯃꯤꯅꯤ
ꯑ
ꯂ ꯃꯁꯤ ꯃꯅꯥꯅꯤ ꯃꯤ ꯀꯌꯥꯅꯣ ꯐꯁꯦ
ꯑꯉꯥꯡꯁꯤꯡ ꯃꯤ ꯃꯔꯤ ꯑꯗꯨꯒ ꯃꯤ ꯇꯔꯨꯛꯅꯤ ꯑꯩꯈꯣꯏ ꯏꯃꯥ ꯏꯄꯥ
ꯅꯨꯄꯥꯗꯤ
ꯅꯨꯄꯥ ꯑꯍꯨꯝ
ꯅꯨꯄꯥ ꯑꯍꯨꯝ ꯅꯨꯄꯤ ꯑꯍꯨꯝ
ꯅꯠꯇꯦ ꯅꯨꯄꯥ ꯑꯍꯨꯝ ꯅꯨꯄꯤ ꯑꯃ ꯑꯗꯨ ꯑꯗꯨ ꯏꯃꯥ ꯏꯄꯥ
ꯅꯅꯥꯇꯣꯝꯗꯅꯤꯅꯦ ꯅꯨꯄꯤꯗꯤ ꯂꯩꯇ꯭ꯔꯦ ꯌꯥꯝ ꯂꯨꯅ ꯀꯩꯗꯧꯕ ꯃꯥꯜꯂꯦꯅꯦ ꯅꯪꯕꯨ
ꯅꯠꯇꯦꯍꯦ ꯀ ꯍꯥꯏꯔꯤꯌꯦꯦ
ꯁ꯭ꯀꯨꯜ ꯀꯥꯕ꯭ꯔꯣ ꯀꯣꯂꯦꯖ ꯀꯥꯕ꯭ꯔꯣ ꯅ
ꯑꯣ ꯂꯣꯏꯔꯦ
ꯀꯔꯝꯕ ꯀꯣꯂꯦꯖꯥ
ꯑꯔꯨꯟꯆꯜꯗ ꯑꯦ ꯑꯁ ꯑ ꯀꯩꯅꯣꯗ
ꯀꯥꯏꯗ
ꯑ
ꯑꯣꯔꯦꯟ ꯇ ꯍꯥꯏꯗꯔꯣ
ꯑ ꯃꯃꯤꯡꯗꯤ ꯍꯥꯏꯔꯨꯁ
ꯍꯥꯥ ꯔꯁꯨꯨ ꯏ ꯌꯥꯏ ꯀꯩꯅꯅꯨꯡꯥꯏ
ꯎ
ꯀꯩꯗꯧꯔ ꯂꯩꯕ꯭ꯔꯣ ꯁꯤꯗꯤ
ꯑꯁ ꯆꯥꯛ ꯊꯣꯡꯒꯦꯅ ꯁꯦꯝ ꯁꯥꯔꯤꯅꯤ
ꯅꯪꯅ ꯊꯣꯡꯗꯣꯏꯔ
ꯑꯣꯏ ꯑꯩꯈꯣꯏꯅ ꯊꯣꯡꯉ ꯆꯥꯕꯅꯤꯅꯦ
ꯑꯣ
ꯅꯨꯄꯤ ꯂꯩꯗꯕꯅꯤꯅꯀꯣ ꯑꯁ ꯅꯨ ꯃꯤ ꯑꯅꯤ ꯂꯩ ꯅꯨꯄꯥ ꯍꯥꯇꯅꯤ
ꯑꯣ
ꯄꯥꯈꯪ ꯈꯛꯇꯅꯤꯅꯤ
ꯐ ꯑ ꯄꯥꯈꯪꯁꯤꯡꯁꯨ ꯀꯔꯤ ꯑ ꯀꯩꯅꯣ ꯅꯨꯡꯊꯤꯟꯗ ꯑꯗꯨꯒ ꯑꯌꯨꯛꯇ ꯎꯝ
ꯀꯅꯥꯅ ꯅꯨꯡꯊꯤꯤꯟꯗ ꯊꯣꯡꯕ꯭ꯔꯣ ꯑꯗ ꯀꯅꯥꯅ ꯑꯌꯨꯛꯇ ꯊꯣꯡꯕ꯭ꯔꯣ ꯆꯥꯛ
ꯑꯗꯨꯝ ꯊꯕꯛ ꯊꯕꯛ ꯃꯇꯨꯡ ꯏꯟꯅꯀꯣ ꯃꯤ ꯁꯪꯕ ꯀꯅꯥ ꯁꯪꯉꯗꯤ ꯑꯩ ꯁꯪꯉꯗꯤ ꯃꯥ ꯁꯪꯉꯗꯤ ꯑꯗꯨꯝ ꯊꯣꯡꯕꯅꯤꯅ
ꯑꯣ ꯅꯨꯄꯤꯒꯧꯅ ꯇꯧꯕ꯭ꯔꯥ ꯍꯥꯏꯕꯅ
ꯑꯁ ꯅꯨꯄꯥꯗꯤ ꯌꯥꯝ ꯁꯝꯕꯅꯤꯅ ꯅꯪ ꯑꯩ ꯉꯁꯤ ꯁꯤ ꯊꯣꯡꯅꯤꯡꯗꯦ ꯍꯥꯏꯔꯗꯤ ꯑꯗꯨꯝ ꯃꯤ ꯑꯃꯅ ꯊꯣꯡꯉꯅꯤꯉ
ꯍ ꯑꯩꯈꯣꯏꯁꯨ ꯑꯗꯨꯝ ꯇꯧꯋꯤꯗ ꯇꯧꯗꯤ ꯑꯗꯨꯕꯨ ꯎꯝ ꯏꯌꯥꯝꯕꯗꯤ ꯀꯩꯅꯣ ꯑꯗꯨꯝ ꯎ ꯀꯔꯤ ꯍꯥꯏꯁꯤꯔꯥ ꯃꯤ ꯑꯃꯅ ꯏꯚꯤꯅꯤꯡꯗ ꯊꯣꯡꯉꯒ ꯃꯤ ꯑꯃꯅ ꯑꯌꯨꯛꯇ ꯑꯗꯨꯝ ꯊꯣꯡꯕ
ꯎꯝ ꯍꯣꯁꯇꯦꯜꯗ ꯂꯩꯕ꯭ꯔꯥ ꯍꯥꯟꯅ ꯀꯣꯂꯦꯖ ꯀꯥꯞꯕ ꯃꯇꯝꯗ
ꯅ
ꯔꯦꯟꯗ ꯂꯩꯕ꯭ꯔꯣ
ꯑꯥ
ꯑꯦꯝ ꯑꯦ ꯇꯝꯔꯣꯏꯗ꯭ꯔꯣ
ꯎꯝ
ꯀꯩꯒꯤ
ꯇꯧꯅꯤ ꯏꯗ꯭ꯔꯦ
ꯈꯨꯟꯗ ꯑꯗꯨꯝ ꯂꯩꯔꯒ ꯍꯥꯏꯔꯣ
ꯑꯥ
ꯑꯁ ꯈꯨꯟꯗ ꯂꯩꯒꯗꯤ ꯌꯨꯝ ꯄꯥꯟꯕ ꯃꯇꯝ ꯅꯥꯛꯁꯤꯜꯂꯛꯏ ꯍꯥꯏꯏ
ꯍꯁ ꯈꯨꯟꯗ ꯂꯩ ꯂꯩꯔꯗꯤ ꯑ ꯈꯨꯟꯗ ꯂ ꯏꯔꯗꯤ ꯑꯗꯨ ꯌꯨꯝ ꯌꯨꯝ ꯄꯥꯜꯂꯅꯤ ꯍꯥꯏꯕ꯭ꯔꯣ
ꯎꯝ ꯅꯨꯄꯤꯗꯤ ꯑꯗꯨꯃꯥꯏꯅ ꯇꯧꯋꯦ ꯍꯥꯏꯌꯦ ꯈꯨꯟꯗ ꯂꯩꯔꯒꯅꯦ ꯃꯃꯥ ꯃꯄꯥꯒ ꯑꯗꯨꯝ ꯅꯥꯛꯁꯜꯂꯒ ꯌꯨꯝꯗ ꯑꯗꯨꯝ ꯂꯩꯔꯗꯤ ꯀꯨꯏꯔꯣꯏ ꯌꯨꯝ ꯄꯥꯡꯒꯗꯧꯔꯦ ꯍꯥꯏꯅꯦ
ꯅꯣꯛꯅꯤꯡꯉꯦ ꯑꯩꯈꯣꯏꯗꯤ ꯃꯤ ꯂꯩꯇꯕ ꯏꯅꯦ
ꯃꯤ ꯑꯝꯕꯁꯤꯡ ꯂꯩꯔꯗꯤ
ꯑꯌꯥꯝꯕꯁꯤꯡꯗꯣ ꯑꯃꯅ ꯑ ꯑꯃꯗꯤ ꯅꯨꯄꯤ ꯊꯤꯈ꯭ꯔꯦ ꯑꯗꯨꯒ
ꯑꯃꯗꯤ ꯊꯤꯗ꯭ꯔꯤꯌꯦ
ꯍ
ꯏꯅꯥꯎꯅꯨꯄꯥꯗꯤ ꯁ꯭ꯀꯨꯜ ꯀꯥꯔꯤꯌꯦ ꯍꯥꯢꯁ꯭ꯀꯨꯜ
ꯀ꯭ꯂꯥꯁꯀꯤꯌꯥꯗ
ꯀ꯭ꯂꯥꯁ ꯅꯥꯏ
ꯑ ꯅꯣꯅꯦꯗꯔꯣ ꯎ ꯖꯦꯟꯗꯨ ꯅ ꯅꯌꯥꯝꯕ ꯅꯠꯇ꯭ꯔꯣ
ꯃꯥꯅꯦ
ꯄꯣꯛꯃꯤꯅꯕ ꯅꯠꯇ꯭ꯔꯣ ꯑ ꯅꯪ ꯅꯪꯅ ꯑꯇꯣꯝꯕꯤ ꯑꯣꯏꯅꯤꯡꯉꯦ ꯅꯪꯗꯤ ꯑꯗꯨꯗꯤ
ꯑꯍꯍꯍ ꯎꯝ
ꯑ‌ꯍ ꯃꯥꯗꯤ ꯀꯨꯏꯔꯣꯏ ꯍꯥꯏ ꯅꯨꯄꯤ ꯄꯨꯔꯛꯀꯅꯤ ꯍꯥꯏꯀꯣ
ꯏꯁ ꯅꯪꯒꯣꯟ ꯅꯪꯒꯣꯟꯗꯁꯨ ꯍꯥꯏꯔꯛꯄ꯭ꯔꯣ ꯑꯍꯍꯍꯍ
ꯍꯣꯏ ꯃꯥꯒꯤ ꯅꯨꯄꯤꯗꯨꯁꯨ ꯑꯩ ꯍꯧꯖꯤꯛ ꯍꯧꯖꯤꯛ ꯋꯥꯔꯤ ꯁꯥꯟꯅꯔꯒ ꯂꯥꯛꯄꯅꯤꯅꯤ
ꯑꯣ ꯑꯍꯍꯍꯍ ꯑꯗꯨ ꯑꯩꯒꯤ ꯏꯃꯥꯟꯅꯕꯤꯅꯦꯕ ꯑꯥꯍꯥꯍꯥꯍꯥ
ꯅꯃꯥꯅꯕꯤꯔꯣ
ꯑꯥ
ꯑꯗꯨꯝ ꯄꯨꯟꯅꯕ꯭ꯔꯣ
ꯄꯨꯟꯅꯩ ꯍꯣꯏ
ꯌꯥꯝ ꯐꯩ ꯑꯗꯨꯃꯥꯏꯅ ꯏꯝꯕ ꯀꯣꯏꯕ ꯅꯨꯄꯤ ꯎꯝ
ꯑꯩꯈꯣꯏꯒꯤ ꯌꯨꯝ ꯃꯊꯛꯇꯅꯦꯕ ꯃꯣꯏꯒꯤꯗꯣ ꯑꯗꯨꯒꯤ
ꯃꯤꯌꯥꯝꯕꯥꯅ ꯀꯣꯏꯕ ꯅꯨꯄꯤ ꯅꯪꯅ ꯑꯗꯨꯝ ꯄꯨꯟꯕ ꯌꯥꯝ ꯐꯩ ꯍꯌꯦꯡ ꯑꯣꯏ ꯂꯥꯛꯕ ꯀꯥꯔꯦ ꯁꯨ ꯋꯥꯈꯜ ꯃꯥꯟꯅꯒꯅꯤꯀꯣ
ꯑ ꯍꯍꯍ
ꯑꯗꯨꯅ ꯐꯥꯏꯅꯦ
ꯎꯝ ꯅꯣꯏꯗꯤ ꯃꯄꯥꯟꯗ ꯂꯩꯕ꯭ꯔꯣ ꯃꯄꯥꯟꯂꯣꯝꯗ
ꯃꯄꯥꯟꯅ ꯂꯩꯌꯦ
ꯑꯣ ꯅꯨꯡꯉꯥꯏꯕ꯭ꯔꯣ ꯍꯥꯍꯥꯍꯥ
ꯑꯁ ꯅꯨꯡꯉꯥꯏꯇꯦꯗ ꯀꯥꯏꯗꯒꯤ ꯌꯨꯝꯗ ꯂꯩꯕꯅ ꯅꯨꯡꯉꯥꯏꯔꯦ ꯀꯩꯅꯣ ꯅꯣꯏꯒꯨꯝꯅ ꯂꯩꯕꯗ
ꯑꯦꯁ ꯌꯨꯝꯗꯗꯤ ꯑꯗꯨꯝ ꯅꯨꯡꯉꯥꯏꯗ ꯑꯁꯦꯡꯕ
ꯎꯝ ꯃꯄꯥꯟꯗ ꯂꯩꯕꯁꯤ ꯋꯥꯏꯗ ꯀꯗꯥꯏꯗꯒꯤ
ꯑ ꯔꯅ
ꯑꯪ
ꯌꯥꯗ
ꯍꯣꯏ ꯅꯨꯡꯁꯨ ꯅꯨꯡꯉꯥꯏꯌꯦꯦ ꯋꯥꯁꯨ ꯋꯥꯏꯑꯦ ꯐꯤꯇꯤ ꯐꯤꯤ ꯃꯤꯃꯤꯗ ꯌꯥꯡꯈꯩ ꯌꯥꯡꯈꯩ ꯆꯦꯟꯅꯔꯦꯅꯤ
ꯑꯩꯈꯣꯏꯗꯤ ꯇꯨꯡꯉꯨꯗꯧꯔꯦ ꯌꯦꯡꯗꯦꯡ ꯌꯦꯡꯁꯨ ꯌꯦꯡꯅꯤꯡꯗꯦꯗ ꯌꯦꯡꯅꯤꯡꯕ ꯐꯥꯎꯗꯦ
ꯃꯔ ꯃꯤ ꯃꯌꯥꯝ ꯎꯝ
ꯑꯗꯨ ꯌꯦꯡꯅꯩꯌꯦꯀꯣ ꯑꯗꯨꯕꯨ ꯑꯩꯈꯣꯏꯗꯤ ꯑꯩꯈꯣꯏꯒꯤ ꯇꯤꯚꯗꯣ ꯌꯥꯗꯕ ꯑꯗꯨꯒ ꯃꯤ ꯐꯦꯃꯤꯂꯤꯁꯤꯡ ꯑꯗꯨꯝ ꯄꯨꯜꯂꯒ ꯌꯦꯡꯉꯗꯤ ꯈꯔ ꯅꯨꯡꯉꯥꯏꯌꯦ ꯑꯗꯨꯕꯨ ꯏꯊꯟ ꯏꯊꯅ ꯍꯌꯦꯡꯉꯗꯤ ꯃꯥꯏꯇꯦꯣ
ꯃꯥꯅꯤ ꯃꯤ ꯄꯨꯜꯂꯒ ꯀꯣ ꯃꯁꯥ ꯃꯁꯥꯒꯤ ꯐꯦꯟꯗ ꯆꯠꯂꯒ ꯉꯥꯡꯅꯔꯒ ꯑ ꯑꯗꯨꯅ ꯅꯨꯡꯉꯥꯏꯕꯅꯤ
ꯅꯣꯏꯁꯨ ꯈꯠꯅꯕ꯭ꯔꯣ
ꯑꯁ ꯑꯗꯨꯝ ꯍꯧꯖꯤꯛꯁꯨ ꯈꯟꯅꯔꯤꯅꯦ
ꯑ ꯑꯩꯈꯣꯏꯅ ꯉꯝꯒꯅꯤ ꯅꯣꯏꯅ ꯉꯝꯃꯣꯏ ꯍꯥꯏꯒ ꯃꯤ ꯌꯥꯝ ꯈꯠꯅꯩ ꯑꯗꯨꯗꯤ ꯑꯩ
ꯊꯥꯗꯔꯤꯅꯦ ꯑꯩꯈꯣꯏꯗꯤ
ꯀ ꯀꯌꯥꯏꯅꯦ
ꯁꯤ ꯌꯥꯕꯗꯤ
ꯌꯨꯝꯇ ꯊꯣꯛꯂꯛꯑꯣꯏꯗ꯭ꯔꯣ ꯑꯩꯈꯣꯏꯔꯣ ꯎꯝꯣꯡꯣꯡ ꯅꯣꯡꯁꯨ ꯈꯔ ꯐꯗꯦ ꯑꯗꯨꯗ ꯅꯣꯡ ꯆꯨꯗ꯭ꯔꯗꯤ ꯆꯠꯀꯅꯤ
ꯑ ꯎ
ꯑꯩꯈꯣꯏ ꯌꯨꯝꯒ ꯆꯔꯆꯇ ꯈꯔ ꯈꯔ ꯂꯥꯞꯄꯀꯣ ꯑꯗꯨꯒꯤ ꯅꯣꯡꯆꯨꯔꯗꯤ ꯆꯠꯄ ꯅꯨꯡꯉꯥꯏꯗꯕ ꯂꯝꯕꯤ ꯗꯣ
ꯌꯨꯝꯗ ꯒ꯭ꯌꯥꯟ ꯂꯩꯕ꯭ꯔꯣ ꯅꯣꯏ ꯑꯩꯈꯣꯟꯗ
ꯑ ꯋꯥꯟꯁ ꯀꯥꯎꯈ꯭ꯔꯦ ꯑꯩꯁꯨ ꯁꯤꯛꯁꯇꯤꯔꯣ
ꯎꯝ ꯑꯗꯨ ꯆꯥꯡꯅ ꯅꯨꯡꯉꯥꯏꯔꯅꯤꯅ ꯌꯨꯝꯅꯥꯛꯇꯕ ꯌꯥꯝꯃꯜꯂꯁꯨ ꯅꯨꯡꯉꯥꯏꯇꯦꯕ
ꯑ ꯅꯣꯏꯗꯤꯌꯦ
ꯑꯩꯈꯣꯏꯣꯏꯔ
ꯎꯝ
ꯆꯥꯝꯃ ꯍꯦꯜꯂꯝꯕꯅꯤꯅꯦ
ꯑꯣ
ꯄꯨꯡ ꯀꯌꯥꯗ ꯇꯨꯝꯕ꯭ꯔꯣꯅꯣ ꯍꯥꯏꯗꯤ
ꯑꯩꯁꯤꯀꯣ ꯎꯝ ꯊꯦꯡꯉ ꯇꯨꯝꯃꯤꯗ
ꯦꯝꯁꯅꯕ꯭ꯔꯣ
ꯀꯦꯝ ꯁꯉꯗꯦ ꯈꯪꯗꯦ ꯑꯗꯨꯝ ꯊꯦꯡꯅ ꯑꯗꯨꯝ ꯇꯝꯕꯒꯤ ꯈꯪꯗꯦ ꯍꯥ ꯍꯥ
ꯐꯣꯟꯗꯩꯩ ꯋꯥꯔꯤꯁꯤꯅꯥꯕꯅꯤ ꯅꯀꯣ
ꯑꯦ ꯋꯥꯔꯤꯗꯤ ꯁꯅꯥꯗꯦꯗ ꯅꯨꯡꯗꯥꯡꯗꯗꯤ ꯑꯩꯈꯣꯏꯗꯤ ꯋꯥꯔꯤ ꯁꯥꯟꯅꯥꯗꯦꯗ
ꯑꯣꯏꯣꯏꯔꯝ ꯃꯣꯏꯗ
ꯁꯅꯗꯦ ꯍꯥꯏꯕꯅꯤ ꯅꯨꯡꯗꯥꯡꯗ ꯋꯥꯔꯤ ꯁꯥꯟꯅꯕꯗꯣ ꯀ ꯅꯨꯡꯉꯥꯏ ꯏꯇꯅꯥ
ꯃꯥꯅꯦ ꯃꯥꯅꯦ
ꯑꯗꯨ ꯁꯅꯥꯗꯤ ꯑꯗꯨꯝ ꯔꯤꯜꯁꯒꯨꯝꯕꯨꯝ ꯑꯗꯨꯝ ꯌꯦꯡꯉꯒ ꯀ꯭ꯔꯤꯀꯦꯠꯅ ꯑꯗꯨꯝ ꯌꯦꯡꯉꯒ ꯖꯁꯨ ꯊꯦꯡꯉ ꯇꯨꯝꯕ ꯈꯪꯗꯦ
ꯅꯣꯏ ꯁꯥꯏꯗꯤ ꯅꯣꯏ ꯈꯨꯟꯗꯒꯤꯔꯣ
ꯑ
ꯑ
ꯈꯨꯟ ꯈꯨꯟꯗꯒꯤ ꯑꯣꯏ ꯌꯥꯅꯤꯦ ꯈꯨꯟꯗ ꯑꯗꯨꯝ ꯂꯩꯔꯤꯁꯦ
ꯄꯥꯥ ꯂꯩꯗꯗ
ꯆꯂꯣ ꯍ
ꯑꯗꯨ ꯑꯗꯨ ꯂꯩꯔꯁꯨ ꯀꯩꯅꯣ ꯈꯨꯟꯗꯣ ꯑꯗꯨꯝ ꯆꯞ ꯃꯥꯅ